ꯍꯦꯜꯂꯣ
ꯇꯕꯔꯣ
ꯇꯥꯗꯦ
ꯀꯩꯒꯤꯅꯣ ꯇꯥꯗ꯭ꯔꯤꯁꯦ
ꯇꯥꯅꯤꯡꯗꯕꯒꯤꯅꯤ ꯀꯩꯅꯣ
ꯑꯁ ꯑꯗꯨꯃꯥꯏꯅ ꯇꯧꯅꯗ
ꯑꯣ ꯌꯥꯕ ꯀꯞꯀꯦ ꯇꯧꯕ꯭ꯔꯣ
ꯑꯩ ꯀꯥꯞꯄꯤꯅꯦ ꯑꯩ ꯀꯥꯞꯄꯤꯅꯦꯕ
ꯑ ꯀꯞꯀꯅꯨ ꯀꯟꯇ꯭ꯔꯣꯜ ꯇꯧ ꯀꯟꯇ꯭ꯔꯣꯜ
ꯀꯩꯗꯧꯔꯤꯅꯣ
ꯆ ꯍꯦꯃꯅꯤ ꯌꯥꯔꯦ ꯀꯔꯔꯣ
ꯑ
ꯅꯨꯄꯥꯃꯟꯗ꯭ꯔꯦ
ꯑꯁ ꯆꯥꯛ ꯆꯥꯔꯕꯣ
ꯆꯥꯔꯒ ꯑꯃꯨꯛꯒ ꯆꯥꯛꯂꯝꯕ ꯍꯧꯈ꯭ꯔꯦ ꯅꯪꯒꯤ ꯀ꯭ꯂꯥꯁ ꯅꯨꯡꯉꯥꯏꯕ꯭ꯔꯥ
ꯑꯩ ꯀ꯭ꯂꯥꯁ ꯆꯠꯇꯦ ꯉꯁꯤ ꯁꯨꯇꯤ ꯂꯩꯕꯒꯤ
ꯑꯣ ꯑꯣ ꯑꯣ ꯑꯣ ꯀꯥꯎꯈ꯭ꯔꯦ ꯑꯩꯁꯨ ꯁꯣꯏꯈ꯭ꯔꯦ ꯂꯥꯛꯅꯤ
ꯁꯣꯏꯗꯦꯗ ꯁꯣꯏꯗꯦꯗ
ꯑ ꯁꯣꯏꯕꯅꯤꯗ
ꯁꯣꯏꯗꯦꯗ
ꯑꯁ ꯌꯥ ꯅꯪ ꯀꯔꯤ ꯀꯔꯤ ꯇꯧꯔꯒ ꯂꯩꯕ꯭ꯔꯥ ꯉꯁꯤ
ꯉꯁꯤꯗꯤ ꯑꯩ ꯉꯁꯥꯏ ꯀꯣꯏꯕ ꯆꯠꯂꯨꯔꯦ
ꯀꯩꯗ
ꯆꯩꯔꯧ ꯆꯤꯡꯗ
ꯆꯥꯁꯃꯤꯗꯤꯀꯣ ꯅꯨꯡꯉꯥꯏꯔꯝꯒꯅꯤꯌꯦ ꯑꯁꯤꯒꯤ ꯋꯦꯗꯔꯁꯦ
ꯅꯨꯡꯉꯥꯏꯇꯦꯗ ꯅꯪ ꯌꯥꯎꯗꯕꯤ
ꯆ ꯌꯥꯔꯦ ꯃꯆꯤꯡꯗ ꯅꯠꯆꯤꯡꯗ ꯅ ꯆꯤꯡꯗ
ꯑꯁ ꯅꯪ ꯌꯥꯎꯗꯕꯒꯤ ꯅꯨꯡꯉꯥꯏꯇꯦ ꯇꯤꯅꯤ ꯑꯁꯦꯡꯕ ꯍꯥꯏꯕꯅꯦ
ꯅꯪꯒꯤ ꯋꯥꯗꯣ ꯑꯁ ꯀꯔꯤꯔꯣ ꯇꯥꯅꯤꯡꯗꯦ ꯃꯆꯤꯟ ꯊꯤꯕꯒꯤꯅꯦ ꯀꯩꯅꯣ
ꯆꯤꯟꯊꯤꯕ ꯅꯠꯇꯦꯅꯦ ꯑꯁꯦꯡꯕ ꯃꯤꯅ ꯍꯥꯏꯔꯒ
ꯑꯦ ꯃꯤꯗꯤ ꯑꯩꯈꯣꯏꯕꯨ ꯀꯧꯗꯕꯤꯗꯥ ꯆꯠꯂꯦꯀꯣ
ꯑꯁ ꯅꯪ ꯑꯦꯛꯖꯥꯝ ꯂꯩꯔꯤꯁꯤꯗꯤ ꯀꯃꯥꯏ ꯀꯧꯗꯣꯏꯅꯣ
ꯀꯌꯥꯗ ꯆꯠꯄ꯭ꯔꯥ
ꯑꯩ ꯄꯨꯡ ꯑꯅꯤ ꯑꯍꯨꯝ ꯁꯋꯥꯏꯗ ꯆꯠꯂꯦ
ꯑꯥ
ꯅꯪ ꯄꯨꯡ ꯃꯔꯤꯗ ꯂꯣꯏꯗꯥꯏ ꯍꯥꯏꯅꯦ ꯍꯥꯏꯗꯥꯏ
ꯍꯣꯏ
ꯑꯗꯨꯅꯅꯦ ꯑꯩꯅ ꯀꯧꯗ꯭ꯔꯤꯁꯦ ꯅꯪꯉꯣꯟꯗ
ꯑꯁ ꯍꯪꯒꯥꯅꯨ ꯍꯪꯒꯥꯅꯨ
ꯍꯥꯥ
ꯅꯠꯇꯦ ꯑꯥꯁ
ꯀꯩ ꯁꯥꯡ ꯊꯣꯡꯕ꯭ꯔꯣ ꯉꯁꯤꯗꯤ
ꯉꯁꯤꯗꯤ ꯑꯥ ꯃꯤꯔꯦꯟ ꯍꯥꯏꯕ꯭ꯔꯥ
ꯃꯥꯏꯔꯦꯟ
ꯍꯣꯏ
ꯃꯥꯔꯦꯟꯗꯤ ꯍꯥꯎꯒꯅꯤꯗꯥ ꯅꯪꯅ ꯊꯣꯡꯉꯥꯗꯤ ꯍꯥꯎꯒꯅꯤ
ꯍꯥꯎꯇꯦ ꯍꯣꯁꯇꯦꯜꯒꯤꯗꯤ ꯅꯪꯁꯨ ꯈꯪꯉꯦ ꯀꯩꯅꯣ ꯍꯥꯎꯒꯦ ꯇꯧꯔꯥꯁꯨ ꯔꯁꯨ ꯍꯥꯎꯇꯦ ꯍꯥꯎꯕꯒꯤ ꯑꯁ ꯀꯥꯎꯈꯔꯦ ꯅꯪ
ꯑꯩ ꯀꯥꯎꯈꯔꯦꯅꯦ
ꯎꯝ
ꯀꯔꯤꯒꯤꯅꯣ
ꯀꯔꯤ ꯑꯁ ꯉꯥꯏꯈꯣ ꯑꯃꯨꯛꯔꯛ ꯉꯥꯏꯈꯣ
ꯃꯣꯏꯅ ꯊꯣꯡꯉꯥ ꯄꯤꯖꯕ꯭ꯔꯣ ꯅꯠꯇ꯭ꯔꯒꯥ ꯅꯣꯏꯅ ꯊꯣꯡꯕ꯭ꯔꯣ
ꯀꯔꯤꯔꯣ ꯍꯥ
ꯑꯦꯟꯁꯥꯡꯗꯣ ꯃꯣꯏꯅ ꯊꯣꯡꯉꯥ ꯄꯤꯖꯕ꯭ꯔꯣ ꯅꯠꯇ꯭ꯔꯒ ꯅꯪꯅ ꯊꯣꯡꯕ꯭ꯔꯣ ꯍꯥꯏꯕ
ꯃꯣꯏꯅ ꯊꯣꯡꯕꯅꯤ
ꯑꯣ
ꯅꯃꯥꯟꯅꯕ ꯅꯃꯥꯟꯅꯕꯤꯁꯤꯡꯒ ꯂꯩꯕ꯭ꯔꯣ
ꯂꯩꯇꯦ ꯂꯩꯇꯦ ꯑꯩꯅ ꯍꯩꯕꯤꯒꯦ ꯉꯥꯏꯈꯣ ꯑꯃꯥꯔꯛ ꯉꯥꯏꯈꯣꯀꯣ ꯑꯥ ꯑꯥ ꯑꯣꯏ ꯑꯣꯏ
ꯑꯥ ꯅꯣꯠꯁ ꯐ꯭ꯔꯣꯝ ꯗ ꯂꯥꯁ ꯔꯣ ꯌꯦꯡꯉꯣ꯫ ꯅꯣꯠꯁ ꯐ꯭ꯔꯣꯝ ꯗ ꯂꯥꯁ ꯔꯣ ꯂꯥꯁ ꯔꯣ ꯗꯤ ꯍꯣꯏ ꯇꯥꯕ꯭ꯔꯣ
ꯇꯥꯏꯌꯦ ꯇꯥꯏꯌꯦ
ꯋꯥ ꯉꯥꯡꯉꯣ꯫ ꯍꯥ ꯍꯥ ꯍꯥ ꯍꯧꯖꯤꯛꯇꯤ ꯂꯣꯏꯈ꯭ꯔꯦ ꯉꯥꯡꯔꯔꯣꯏ ꯃꯣꯏꯕꯨ ꯅꯪ ꯈꯠꯇ ꯉꯥꯡꯉꯒ ꯂꯩꯒꯅꯤ ꯍꯥ ꯂꯣꯏꯈ꯭ꯔꯦ꯫
ꯎꯝ
ꯉꯥꯉꯣ
ꯀꯩꯗꯧꯔꯤꯅꯣ ꯍꯧꯖꯤꯛꯇꯤ
ꯀꯔꯤꯁꯨ ꯇꯧꯗꯦ ꯅꯪꯕꯨ ꯋꯥ ꯉꯥꯡꯔꯒ ꯂꯩꯕꯁꯦ ꯀꯔꯤꯔꯣ ꯅꯪ ꯈꯪꯗꯤꯔꯣ ꯈꯪꯗꯕ꯭ꯔꯣ ꯍꯦ ꯍꯦ
ꯍꯥꯏꯗꯤ ꯐꯝꯃꯒ ꯂꯩꯕ꯭ꯔꯣ ꯅꯠꯇ꯭ꯔꯒ ꯍꯤꯞꯄꯒ ꯂꯩꯕ꯭ꯔꯣ ꯍꯥꯏꯃꯤꯗ
ꯑꯩꯕꯤꯔꯣꯏꯌꯦ
ꯀꯩꯒꯤꯅꯣ꯫
ꯍꯥꯏꯕꯤꯔꯣꯏ꯫
ꯀꯞꯄ ꯍꯧꯔꯅꯤꯀꯣ ꯑꯩ
ꯌꯥꯔꯦ ꯑꯑꯥ
ꯇꯥꯕ꯭ꯔꯣ
ꯇꯥꯏꯌꯦ ꯑꯍꯥ
ꯑꯩ ꯅꯪꯒꯤ ꯅꯝꯕꯔ ꯏꯆꯦꯗ ꯄꯤꯔꯝꯃꯒꯦꯀꯣ꯫
ꯀꯔꯤꯒꯤ
ꯀꯣꯜ ꯇꯧꯔꯛꯅꯤꯉꯥꯏ꯫ ꯀꯔꯤꯒꯤꯔꯣ
ꯀꯔꯤꯒꯤ ꯅꯪꯒꯤ ꯏꯆꯦꯉꯣꯟ ꯅꯪꯒꯤ ꯅꯆꯦ ꯉꯣꯟꯗ ꯄꯤꯒꯦ ꯇꯧꯕ꯭ꯔꯣ꯫
ꯃꯥ ꯀꯣꯜ ꯇꯧꯅꯤꯡꯉꯥꯏ ꯂꯩꯇꯦ ꯍꯥꯏꯕꯒꯤ ꯅꯝꯕꯔ ꯂꯩꯔꯗꯤ ꯄꯤꯌꯣ ꯍꯥꯏꯕꯒꯤ꯫
ꯆꯦ ꯆ ꯆ ꯆ ꯇꯜꯂꯦ
ꯀꯩꯒꯤꯅꯣꯕ ꯑꯍꯥ
ꯇꯜꯂꯦ ꯑꯩ
ꯍꯣꯏ ꯅꯪꯅ ꯌꯥꯗ꯭ꯔꯗꯤ ꯄꯤꯔꯔꯣꯏ ꯍꯪꯕꯅꯤ꯫
ꯃꯥ ꯃꯥꯁꯨ ꯑꯁꯨꯃꯥꯏꯅ ꯇꯧꯕ꯭ꯔꯥ꯫
ꯁꯨꯃꯥꯏꯅ ꯇꯧꯕ꯭ꯔꯥ ꯍꯥꯏꯗꯤ ꯑꯩ ꯑꯩꯒꯨꯝꯅ ꯇꯧꯕ꯭ꯔꯥ ꯍꯥꯏꯕ꯭ꯔꯣ꯫
ꯍꯣꯏ
ꯅꯠꯇꯦꯗ ꯀꯩꯅꯣ ꯅꯪꯁꯨ꯫
ꯑꯁ ꯑꯩꯅ ꯍꯥꯏꯕꯗꯤ ꯑꯁ ꯈꯪꯗꯦ ꯌꯥꯔꯦ ꯑꯩꯅ ꯑ ꯍꯔꯦꯡ ꯍꯥꯏꯕꯤꯒꯦ꯫
ꯀꯔꯤꯅꯣ ꯍꯥꯏꯌꯣꯅꯥ꯫
ꯑꯁ ꯀꯔꯤꯔꯣ ꯅꯪꯁꯨ꯫ ꯃꯤꯅ ꯍꯣꯔꯦꯡ ꯍꯥꯏꯕꯤꯒꯦ ꯍꯥꯏꯔꯒ ꯀꯩꯅꯣ꯫
ꯍꯣꯏ ꯍꯣꯏ ꯍꯥꯏꯕꯤꯌꯣ ꯍꯥꯏꯕꯤꯌꯣ ꯍꯣꯔꯦꯟ
ꯑꯍꯨ
ꯎꯝ ꯍꯨꯁ ꯍꯥ ꯀꯔꯤꯔꯣ
ꯌꯦꯡꯉꯣ ꯍꯥꯏꯕꯗꯤ꯫
ꯍꯣꯏ ꯃꯥꯅꯤꯅꯦ ꯑꯗꯨ ꯑꯣꯏꯕꯒꯤꯅꯤꯅꯦ
ꯑꯣ ꯑꯗꯨ ꯑꯣꯏꯔꯗꯤ ꯌꯥꯑꯦ
ꯀꯃꯥꯏꯅ ꯑꯗꯨ ꯑꯣꯏꯗ꯭ꯔꯤ ꯀꯃꯥꯏꯅ ꯄꯤꯗꯣꯏꯕꯣ
ꯑꯗꯨꯒꯤꯅꯦ ꯑꯩꯁꯨ ꯀꯃꯥꯏꯅ ꯄꯤꯒꯦ ꯇꯧꯔ ꯑꯣ ꯅꯨꯄꯤꯒꯤ ꯅꯝꯕꯔ ꯊꯤꯕ꯭ꯔꯥ ꯑꯃ
ꯑꯩꯔꯣ
ꯃꯥ ꯍꯥꯏꯕꯅꯤ ꯑꯁ ꯅꯪꯗꯤ ꯍꯣꯏ ꯅꯨꯄꯤꯒꯤ ꯅꯝꯕꯔ ꯊꯤꯔꯝꯒꯅꯤ
ꯂꯩ ꯂꯩꯕ ꯑꯗꯨꯝ ꯂꯩꯕꯗꯣ ꯑꯗꯨꯝ ꯄꯤꯌꯣ ꯍꯩꯌꯦ ꯃꯥꯗꯤ ꯅꯨꯄꯥꯒꯤꯔꯥ ꯅꯨꯞ
ꯑ ꯑꯗꯨꯗꯤ ꯑꯗꯨꯗꯤ ꯑꯁ ꯑ ꯑ
ꯀꯔꯤꯔꯣ ꯑꯗꯨꯗꯤ ꯍꯥꯏꯗꯤꯌꯦ
ꯋꯥ ꯉꯥꯡꯉꯣ
ꯉꯥꯡꯉꯤꯁꯤꯗꯤ ꯑꯁ ꯅꯪꯁꯨ ꯉꯥꯡꯉꯦ ꯉꯥꯡꯉꯦ
ꯉꯥꯡꯉꯦ ꯉꯥꯡꯉꯦ ꯑꯩꯁ
ꯍꯥ
ꯅꯪ ꯉꯁꯤ ꯐꯨꯜ ꯑꯦꯟꯁꯔ ꯇꯧꯕ꯭ꯔꯣ
ꯀꯔꯤ
ꯐꯨꯜ ꯑꯟꯁꯔ ꯇꯧꯕ꯭ꯔꯣꯕ ꯑꯦꯛꯖꯥꯝꯗꯣ
ꯑ ꯈꯪꯗꯦ ꯑꯗꯨꯝ ꯈꯪꯗꯦ ꯀꯔꯤ ꯀꯔꯤ ꯊꯣꯛꯄꯥꯗꯨ ꯏꯕꯅꯤꯗ ꯏꯕꯤꯌꯣꯕꯥꯅꯤ
ꯅꯪ ꯅꯨꯡꯉꯥꯏꯔꯝꯅꯤꯗ ꯑꯦꯛꯖꯥꯝ
ꯎꯝ ꯅꯨꯡꯉꯥꯏꯇꯦ ꯑꯗꯨ ꯑꯣꯏꯔꯁꯨ ꯄꯥꯁ ꯃꯥꯔꯛ ꯐꯪꯉꯦ ꯐꯪꯒꯅꯤꯗꯤ ꯈꯪꯈ꯭ꯔꯦ ꯑꯗꯨꯒꯤ ꯑꯗꯨꯝ ꯍꯔꯥꯎꯔꯒ ꯂꯩꯕꯅꯤ ꯂꯥꯏꯔꯤꯛ ꯄꯥꯗꯕꯤꯗ ꯀꯃꯥꯏꯅ ꯅꯨꯡꯉꯥꯏꯒꯦꯔꯣ ꯅꯪꯁꯨ
ꯄꯥꯁ ꯇꯧꯔꯗꯤ ꯅꯨꯡꯉꯥꯏꯅꯤꯅ ꯄꯥꯗ꯭ꯔꯁꯨ
ꯍꯣꯏ ꯑꯗꯨ ꯑꯣꯏꯔꯁꯨ ꯃꯥꯔꯛꯁ ꯌꯥꯝꯅ ꯐꯖ ꯌꯥꯝꯅ ꯐꯪꯗ꯭ꯔꯦꯗꯤ ꯅꯨꯡꯉꯥꯏꯇꯦꯅꯦ ꯀꯩꯅꯣ
ꯂꯥꯏꯔꯤꯛ ꯄꯥꯗꯕꯩꯅꯤꯅꯦ
ꯍꯣꯏ ꯂꯥꯏꯔꯤꯛ ꯄꯥꯗꯕꯤꯗ ꯌꯥꯝꯅ ꯀꯔꯤꯁ ꯍꯥꯏꯁꯤꯔꯥ ꯃꯥꯒꯤꯗꯤ ꯌꯥꯝ ꯌꯥꯝꯅ ꯄꯥꯝꯃꯦ ꯏꯀꯥꯏꯗ꯭ꯔꯣ ꯑꯩꯁꯦ
ꯑ
ꯑꯝ ꯅꯪ ꯄꯨꯡ ꯀꯌꯥꯗ ꯍꯜꯂꯛꯄ꯭ꯔꯥ ꯑꯗꯨꯗꯤ ꯀꯣꯏꯕ ꯆꯠꯂꯒ
ꯑꯩ ꯄꯨꯡ ꯃꯉꯥ ꯇꯥꯗ꯭ꯔꯤꯉꯩꯗ ꯍꯜꯂꯛꯑꯦ
ꯎ ꯎꯝ ꯑꯗꯨꯗꯤ ꯏꯕꯥꯅꯤ ꯊꯦꯡꯃꯤꯟꯅꯔꯁꯨ ꯀꯅꯥꯅ ꯈꯪꯒꯅꯤ
ꯍꯌꯦꯡ ꯆꯠꯂꯨꯁꯤꯔ
ꯑꯁ ꯑꯩꯈꯣꯏꯗꯤ ꯍꯌꯦꯡꯗꯤ ꯀꯣꯏꯕ ꯆꯠꯄ ꯌꯥꯔꯣꯏ
ꯀꯩꯒꯤꯅꯣ ꯁꯟꯗꯦꯅꯤꯅ
ꯑꯗꯨꯒꯤꯅꯤ ꯌꯥꯔꯣꯏ ꯍꯥꯏꯕꯁꯦ
ꯀꯩꯒꯤꯅꯣꯕꯥ
ꯑꯈꯣꯏꯗꯤ ꯑ ꯁꯟꯗꯦꯗ ꯀꯣꯏꯕ ꯆꯠꯄꯁꯦ ꯌꯥꯗꯦ ꯍꯩꯌꯦ ꯁꯔꯚꯤꯁ ꯆꯠꯀꯅꯤꯌꯦ
ꯁꯔꯚꯤꯁꯁꯦ
ꯑꯌꯨꯛꯒꯥ ꯅꯨꯡꯗꯥꯡꯒꯤ
ꯑꯩꯁꯨ ꯅꯤꯅꯦ
ꯑ ꯅꯪꯗꯤ ꯀꯥꯢꯗ ꯆꯠꯄ꯭ꯔꯥ
ꯑꯩꯗꯤ ꯑꯦꯝ ꯕꯤ ꯁꯤ ꯗꯁꯨ ꯆꯠꯂꯦ
ꯑꯦ ꯑꯦ ꯌꯥꯔꯦ ꯂꯛꯀꯅꯨ
ꯂꯥꯛꯀꯅꯨ ꯍꯥꯏꯕ꯭ꯔꯣ
ꯍꯣꯢ
ꯀꯔꯤ ꯅꯪꯁꯨ ꯑꯦꯝ ꯕꯤ ꯁꯤꯗ ꯆꯠꯄ꯭ꯔꯣ
ꯍꯣꯏ
ꯑꯁ ꯂꯣꯏꯔꯦ ꯑꯩꯈꯣꯏ ꯑꯅꯤ ꯊꯦꯡꯅꯔꯝꯒꯅꯤ ꯑꯗꯨꯗꯤ
ꯑ ꯑꯣꯏꯔꯝꯒꯅꯤ ꯑꯩꯗꯤꯀꯣ ꯑꯩꯗꯤꯀꯣ ꯅꯪꯕꯨ ꯎꯔꯗꯤ ꯍꯧꯖꯤꯛꯇꯤ ꯈꯪꯔꯝꯒꯅꯤ
ꯍ
ꯅꯪꯗꯤ ꯑꯩꯕꯨ ꯈꯪꯔꯔꯣꯏ
ꯅꯪꯁꯦ ꯁꯟꯗꯦ ꯑꯦ ꯅꯠꯇꯦ ꯌꯥꯔꯦ ꯌꯥꯔꯦ
ꯀꯔꯤ
ꯌꯥꯔꯦ ꯌꯥꯔꯦ ꯌꯥꯔꯦ ꯌꯥꯔꯦ
ꯌꯥꯔꯦ ꯌꯥꯔꯦ ꯌꯥꯔꯦ
ꯑꯁ ꯑꯩꯈꯣꯏ ꯑꯅꯤ ꯊꯦꯡꯅꯔꯝꯒꯅꯤꯅꯦ ꯑꯗꯨꯗꯤ
ꯍꯣꯏ ꯍ ꯑꯩꯁ ꯍꯌꯦꯡꯁꯨ ꯐꯥꯁꯇꯤꯡ ꯄ꯭ꯔꯣꯒꯥꯝ ꯂꯩꯌꯦ ꯍꯥꯢꯌꯦ
ꯍꯥ ꯍꯌꯦꯡ
ꯍꯣꯏ ꯑꯌꯨꯛꯗ
ꯍꯌꯦꯡꯗꯤ ꯑꯩ ꯆꯠꯂꯔꯣꯏ
ꯀꯩꯒꯤ